ꯑꯗꯨꯗ
ꯎꯝ
ꯎꯝ
ꯔꯣꯅꯜꯗꯣꯗꯣ
ꯎꯝ ꯎꯝ ꯃꯥꯁꯨꯨ ꯃꯥꯒꯤꯀꯣ
ꯎꯝ
ꯕꯥꯏꯑꯣꯃꯦꯇ꯭ꯔꯤꯛ ꯇꯧꯔꯤꯑꯕ
ꯎꯝ
ꯑꯗꯣ ꯃꯥꯁꯦ ꯑꯣꯜꯂꯤ ꯍꯧꯖꯤꯛ ꯃꯥꯁꯦ ꯐꯤꯞꯇꯤ ꯁꯤꯛꯁ ꯏꯌꯥꯔꯃꯨꯛ ꯑꯣꯏꯔꯕ ꯑꯃꯅꯤ ꯍꯥꯏ ꯅꯠꯇ꯭ꯔ
ꯎꯝ
ꯑꯣ ꯍꯧꯖꯤ ꯃꯥꯏ ꯄꯥꯏ ꯆ ꯂꯧꯕꯗꯨꯒ ꯎ ꯃꯥꯒꯤ ꯐꯤꯕꯝꯗꯣ ꯇ꯭ꯋꯦꯟꯇꯤ ꯃꯥꯒꯤ ꯕꯣꯗꯤꯗꯣ ꯇ꯭ꯋꯦꯟꯇꯤ ꯁꯤꯛꯁ ꯏꯔꯁꯀꯤ ꯔꯃꯥꯏꯅ ꯑꯣꯏꯌꯦ
ꯑꯦ ꯐꯩꯅꯦꯔꯤꯗꯤꯕꯣ
ꯎ ꯍꯥꯥ
ꯐꯩꯌꯦꯕ ꯑꯗꯨꯗꯤ
ꯑꯃꯗꯤ ꯍꯥꯔꯗ ꯋꯥꯔꯀꯔꯅꯤ ꯄ꯭ꯂꯁ ꯏꯁꯄꯣꯔꯠ ꯄꯥꯔꯁꯟꯅꯤꯅꯀꯣ ꯃꯥꯗꯤ ꯆꯍꯤ ꯈꯨꯅꯤꯒꯤ ꯏꯁꯨ ꯗꯣꯅꯦꯠ ꯇꯧꯔꯦ
ꯎ ꯏꯗꯅ ꯇꯧꯕꯁꯦ ꯐꯩꯌꯦꯀꯣ
ꯎꯝ ꯏ ꯑꯅꯧ ꯑ ꯍꯥꯄꯁꯦ ꯐꯥꯏ
ꯑꯩꯗꯤ ꯑꯦꯅꯤꯃꯦ ꯅꯥꯕ ꯃꯤꯅꯤꯅ ꯑꯩꯗꯨꯅꯦ ꯇꯧꯕ ꯌꯥꯗꯦ
ꯑꯥ
ꯑꯩꯗꯤ ꯑꯦꯅꯤꯃꯤꯛꯁ ꯄꯦꯁꯟꯅ ꯃꯤꯗꯨꯣꯅꯦ ꯇꯧꯕ ꯌꯥꯗꯦꯕ
ꯑꯣ
ꯑꯩ ꯃꯔꯛ ꯑꯃꯗꯤ ꯅꯍꯋꯥꯏꯗꯤꯀꯣ
ꯎꯝ
ꯁꯤꯚꯤꯌꯔ ꯑꯦꯅꯤꯃꯤꯛ ꯄꯦꯁꯦꯟ ꯍꯤꯃꯣꯒ꯭ꯂꯣꯕꯤꯟꯗꯣ ꯑꯩꯠ ꯕꯤꯂꯣ ꯂꯩꯕꯒꯤꯀꯣ
ꯎꯝ
ꯑ ꯑꯩꯈꯣꯏ ꯅꯣꯔꯃꯦꯜꯁꯦ ꯊꯥꯔꯇꯤꯟ ꯐꯥꯎꯅꯤꯗꯅ ꯑꯗꯨ ꯂꯩꯇꯦ ꯑꯩꯗꯤ ꯣ ꯏ ꯀꯥ ꯄꯦ ꯏ ꯀꯥ ꯄꯦ
ꯎꯝ
ꯥꯗꯒꯤ ꯑꯃꯃꯨꯛ ꯀꯥꯞꯕꯦ ꯑꯗꯨꯃꯥꯏꯅ ꯀꯥꯞꯄꯅꯤꯔꯦ
ꯍ
ꯏ ꯂꯨꯝ ꯄꯟ꯭ꯔꯕꯣ
ꯑꯣ ꯄꯥꯟꯗ꯭ꯔꯤꯌꯦ ꯑꯩꯒꯤ ꯅꯨꯄꯤꯗꯨꯅꯅꯦ ꯊꯕꯛ ꯇꯧꯈꯤꯒꯦ ꯄꯩꯁꯥ ꯇꯨꯡꯁꯤꯟꯒ ꯀ ꯍꯥꯏ
ꯎꯝ ꯑꯩꯒꯤ ꯄ ꯂꯩꯦ
ꯍꯥ
ꯑꯩꯗꯤ ꯌꯨꯝ ꯄꯥꯜꯂꯦꯕ ꯑꯩ ꯅꯨꯄꯥꯗꯣ ꯃꯥꯗꯣ ꯗꯨꯀꯥꯟ ꯇꯧꯔꯤꯕ ꯑꯗꯨ ꯑ ꯑꯣꯏꯅ ꯑꯩꯅ ꯑꯩ ꯂ ꯇꯝꯃꯤꯁꯦ ꯂꯣꯏꯁꯜꯂ ꯉ ꯂꯥꯛꯄꯤ ꯏꯃꯥꯅ ꯑꯩ ꯅꯨꯡꯁꯤꯕꯒꯤꯅꯦ ꯑꯩꯁꯦ ꯃ ꯈꯨꯄꯃꯥ ꯇꯏꯅꯥ ꯒꯤ ꯂꯥꯞꯅ ꯂꯩꯔꯗꯤ ꯌꯥ ꯑꯩ ꯐꯅꯁ ꯂꯩꯌꯦ
ꯑꯥ
ꯎ ꯅꯪ ꯈꯪꯍꯧꯗ꯭ꯔ ꯃꯥꯜꯂꯦ ꯑꯩꯃꯥꯡꯒ ꯂꯨꯍꯣꯡꯕꯗꯣ
ꯍꯥꯥ
ꯑꯩꯃꯒꯅꯤꯍꯣꯡꯉꯦ
ꯑꯣ ꯃꯐꯝꯗꯅ ꯍꯥꯏꯅ ꯇꯗꯤ
ꯑꯩ ꯑꯩꯒꯤ ꯅꯨꯄꯥꯗꯨ ꯑꯩꯒꯤ
ꯅꯦꯛꯁꯟ ꯍꯥꯏꯔꯣ ꯇꯗ
ꯊꯥ ꯊꯥꯇꯕꯨ ꯑꯗꯨꯃꯥꯏꯅ ꯈꯔ ꯇꯧꯔꯦ
ꯅ ꯀꯅ ꯇꯅꯤ
ꯑꯩ ꯂꯨꯍꯣꯡꯕ ꯊꯥ ꯇꯔꯨꯛ ꯑꯗꯨꯃꯥꯏꯅ ꯐꯥꯗꯣꯔꯦ ꯍꯥꯏꯕ ꯇꯥꯕꯣ
ꯑ
ꯍꯗꯥꯗ꯭ꯔꯕ
ꯀꯇ ꯌꯥꯝ ꯇ ꯀꯇ ꯇꯥꯏ
ꯎꯝ ꯅꯣꯡ ꯆꯨꯔꯛꯦ ꯀꯗ
ꯅꯣꯡꯇꯗꯤ ꯌꯨꯝꯗ ꯆꯪꯉꯤ
ꯎꯝ ꯀ ꯀ
ꯑꯣ ꯑ
ꯍꯥ ꯑꯗꯨ ꯇꯨ ꯑꯦ ꯃ ꯈꯕꯔ ꯈꯔ
ꯊꯃꯜꯁꯦꯀꯔ ꯄꯝ ꯆ ꯀꯔꯒꯥꯟ ꯆꯣꯡꯒꯦ
ꯅꯦꯠꯋꯣꯛ ꯅꯨꯡꯉꯥꯏꯇꯕ꯭ꯔꯣ
ꯊꯥꯕꯜ ꯊꯥꯕ ꯍꯂꯣ ꯑ
ꯋꯥꯔꯤ ꯂꯤꯔꯣꯁꯦ ꯋꯥꯔꯤ
ꯅꯦꯠꯋꯣꯛꯁꯦ ꯅꯨꯡꯉꯏꯇꯦ ꯇꯜꯂꯤ
ꯑ ꯋꯔꯤ ꯂꯤꯔꯣ
ꯑ ꯂꯣꯡ ꯃꯗꯤꯅꯦ
ꯎꯝ
ꯈꯪꯉꯕ
ꯎꯝ
ꯁꯟꯁꯦꯟ ꯅꯍ ꯑꯃ ꯂꯩꯔꯝꯃꯦ
ꯅꯪ
ꯁꯟꯁꯦꯟ ꯅꯍꯁꯦ ꯑ
ꯅꯪ ꯉꯁꯥꯏ ꯂꯤꯈꯔꯦ ꯑꯇꯣꯞꯄ ꯑꯃ ꯂꯤꯔꯛꯑꯣ
ꯑꯣ ꯀꯩꯅꯣ
ꯇꯝꯅꯤꯛ ꯉꯛꯄ ꯃꯥꯥꯂꯦ ꯅꯪ ꯇꯨꯝꯅꯤꯉꯛ ꯄ ꯃꯥꯂꯦ ꯋꯥꯔꯤꯒꯁꯦ ꯁꯦꯔꯟ ꯇꯦꯔꯟ ꯂꯤꯕ ꯍꯧꯔꯦ
ꯑ ꯇꯨꯝꯅꯤꯡꯗꯦ ꯗ ꯇꯣꯇꯥꯡ
ꯇꯝꯃꯒꯦ ꯍꯥꯏꯔꯣ
ꯑ
ꯇꯨꯝꯃꯒꯦ ꯍꯥꯏꯔꯣ
ꯇꯨꯝꯃꯣꯏꯗ ꯋꯥꯠꯂꯤ ꯎꯝ ꯍꯥꯟꯅ ꯗꯤ ꯀꯣ
ꯎꯝ
ꯃꯊꯥꯏ ꯊꯥꯏꯅꯗꯀꯣ
ꯑ
ꯑꯩꯏ ꯎꯕꯨꯁꯦ
ꯑꯥ
ꯎꯁꯦ ꯆꯠꯂꯝꯃꯦ
ꯀꯔꯤ ꯎꯕꯨ ꯆꯠꯂꯦ ꯆꯤꯟꯁꯤꯅꯨꯑꯦ
ꯃꯤꯅꯤ ꯎ ꯆꯠꯂꯤ
ꯑꯩꯗꯤ ꯎ ꯆꯠꯄꯗꯤ ꯇꯥꯗ꯭ꯔꯤ ꯉꯁꯤꯅ ꯑꯍꯥꯟꯕꯅꯦ
ꯍꯣꯢ ꯇꯥꯎ
ꯅꯪꯗꯣ ꯁꯦꯝꯖꯤꯜꯂꯛꯄ ꯋꯥꯍꯩ ꯋꯥꯔꯤ ꯑꯣꯏꯗꯣꯏꯅꯦ ꯑꯩꯅ ꯈꯪꯉꯦ ꯅꯪ ꯇꯧꯕ ꯌꯥꯝ ꯍꯩꯕ ꯃꯥꯜꯂꯤꯀꯣ ꯋꯥꯔꯤꯒꯁꯦ ꯁꯦꯝꯖꯤꯜꯂ ꯁꯦꯝꯖꯤꯜꯂ ꯋꯥꯔꯤ ꯁꯦꯝꯂ ꯁꯦꯝꯖꯤꯜꯂꯒ ꯁꯥꯕ ꯍꯩꯕ ꯃꯥꯜꯂꯤꯀꯣ
ꯑꯣ ꯃꯅꯤꯗꯃꯥꯟꯕ
ꯃꯅꯦ
ꯎꯝ ꯃꯦꯗꯤꯀꯥ ꯑꯩꯈꯣꯏꯒꯤꯀꯣ ꯃꯥꯃ ꯑꯣꯏꯕꯅ ꯃꯄꯥ ꯑꯣꯏꯕꯅ ꯃꯆꯥꯏ ꯗꯃꯛ ꯈ ꯃꯤ
ꯈꯪꯏꯗ ꯑꯩꯁꯨ
ꯑꯣ
ꯑꯩꯗ ꯍꯥꯏꯗꯦ ꯑꯩꯗꯤ ꯌꯨꯝ ꯄꯥꯜꯂꯦꯅ ꯑꯗꯨꯅ ꯑꯩ ꯅꯨꯄꯥꯒ ꯑꯩꯒ ꯌꯨꯝ ꯄꯥꯟꯜꯂꯅꯤꯅ ꯌꯨꯝ ꯄꯥꯟꯕꯒꯤ ꯑꯋꯥꯕꯁꯨ ꯐꯪꯉꯦꯕ
ꯌꯨꯝ ꯄꯥꯟꯕꯒꯤ ꯑꯋꯥꯕꯁꯨ ꯈꯪꯉꯦꯕ ꯑꯗꯨꯅ
ꯀꯅꯥ ꯃꯆꯥꯅ ꯀꯌꯥꯝ ꯅꯨꯡꯁꯤ ꯈꯪꯕ꯭ꯔꯥ
ꯑꯗꯨꯗꯤ ꯄꯣꯛꯇ꯭ꯔꯤꯕꯅꯤꯅ ꯈꯪꯗꯦ
ꯅꯩ ꯅꯨꯄꯗꯥ
ꯑꯩ ꯅꯨꯄꯥꯗꯣ ꯑꯩꯅ ꯌꯥꯝ ꯅꯨꯡꯁꯤꯕꯅꯥꯡꯉꯤꯔꯣ ꯀꯩꯍꯥꯏꯅꯣ
ꯍꯕꯔ
ꯀꯩ ꯍꯥꯏꯅꯣ
ꯑꯩ ꯅꯨꯄꯥꯗꯨꯔꯣ ꯑꯩꯅ ꯃꯌꯥꯝ ꯅꯨꯡꯁꯤ ꯑꯩꯅ ꯅꯨꯡꯁꯤꯖ
ꯎꯝ
ꯋꯥꯈꯟꯗ ꯀꯣꯂꯒ ꯇꯨꯝꯖꯔꯤꯅꯤ ꯆꯦꯠꯅ ꯅꯤꯡꯖꯔꯤꯕꯅꯤ ꯑꯗꯨꯕꯨ ꯃꯥꯗꯣ ꯂꯝ ꯂꯥꯞꯅ ꯂꯩꯌꯦꯕ ꯈꯨꯃꯅꯤꯗꯤ ꯎꯅꯕꯁꯨ ꯐꯪꯗꯦ ꯎꯝ ꯑꯃꯨꯔꯛ ꯑꯗꯨꯅꯨꯡꯁꯤ ꯑꯩꯁꯨ ꯎꯅꯤꯡ ꯃꯗ ꯍꯦꯜꯂꯒꯅꯗꯤ ꯏꯊ ꯄꯨꯆꯥꯎꯖꯥꯎꯅꯤ ꯍꯥꯏꯗꯤ ꯑꯩꯅ ꯇꯧꯖꯅꯤꯡꯕꯗꯣ ꯑꯩꯅ ꯄꯅꯤꯡꯕ ꯗꯥꯏꯔꯦꯛ ꯎꯅꯔꯒ ꯋꯥꯔꯤ ꯐꯅꯤꯡꯕ ꯑꯣꯏꯅꯅꯤꯡꯕꯗꯣ ꯐꯪꯗ꯭ꯔꯀꯥꯟꯅꯗꯤ ꯏ ꯄꯨꯁꯥ ꯁꯅꯤꯡꯉꯅꯤ
ꯎꯝ
ꯎꯝ ꯅꯥꯀꯟꯗ ꯅꯥꯀꯟꯗꯒꯤ ꯃꯤꯅ ꯁꯥꯎꯔꯁꯨ ꯑꯗꯤꯃꯣꯟ ꯇꯥꯏꯅꯕꯤꯖꯕ꯭ꯔ ꯌꯥꯝ ꯅꯨꯡꯁꯤ ꯑꯩ ꯂꯣꯏꯅ ꯑꯦꯕ꯭ꯔꯤꯊꯤꯡꯅꯤꯅ ꯑꯩꯅ ꯇꯧꯕꯗꯤ ꯃꯣꯟ ꯇꯩꯅꯕꯤꯕ ꯑꯩꯅ ꯅꯨꯡꯉꯥꯏꯇ꯭ꯔꯤꯉꯣꯟ ꯇꯩꯅꯕꯤꯅꯤ ꯅꯨꯡꯉꯥꯏꯔꯦ ꯍꯥꯏꯅꯤ ꯁꯧꯅꯤꯡꯉꯤ ꯃꯣꯣꯟ ꯁꯧꯗꯅꯤ ꯑꯩꯗꯤ ꯃꯤꯒꯁꯨ ꯄꯥꯛ ꯂꯣꯏꯅꯗꯦꯕꯀꯣ ꯂꯣꯏꯅꯩꯌꯦ ꯍꯥꯟꯅꯗꯤ ꯑꯁꯤꯗ ꯑꯩꯅ ꯊꯕꯛ ꯃꯐꯝꯗ ꯂꯩꯔꯤꯁꯦ ꯁꯤꯗꯒꯤꯗꯤ ꯃꯣꯏꯗꯣ ꯑ ꯋꯥꯈꯟ ꯈꯔ ꯆꯥꯟꯅꯗꯕꯒꯤ ꯌꯨꯝ ꯑꯣꯏꯅꯗꯤꯦ ꯑꯩ ꯍꯥꯟꯅꯩ ꯏꯃꯥꯟꯅꯩ ꯄꯕꯗꯣ ꯋꯥ ꯄꯦꯗꯅꯕ ꯑꯃꯅꯤꯅꯦ ꯑꯗꯒꯤ ꯍꯥꯏ ꯁ꯭ꯀꯨꯜꯒꯤ ꯐ꯭ꯔꯦꯟꯁꯤꯡꯗꯣ ꯃꯣꯏꯗꯤ ꯐꯖꯅ ꯂꯣꯏꯅꯔꯛꯑꯦ
ꯍ
ꯑꯗꯨꯗꯤ ꯈꯔ ꯎꯝ ꯅꯥꯇꯜ ꯇꯧ ꯃꯤꯁꯨ ꯂꯩꯗꯅ ꯑꯗꯨꯗꯒꯤ ꯑꯩꯉꯥꯏꯔꯦ ꯍꯥꯏꯅ ꯆꯠꯄ ꯃꯤ ꯑꯩ ꯑꯣꯟꯁꯤꯟꯅꯕꯗꯨ ꯇꯟꯕꯒꯤ ꯂ ꯂꯩꯀꯣꯛꯦ ꯃꯤꯁꯦꯀꯣ ꯏꯊꯪꯗꯤ ꯈꯟꯕꯁꯨ ꯌꯥꯗꯦ ꯃꯤ ꯃꯌꯥꯝ ꯂꯩꯃꯤꯟꯅꯔꯗꯤ ꯏꯪꯅꯤ ꯈꯟꯕꯤ ꯌꯥꯗꯦ ꯃꯤꯒꯤꯁꯨ ꯈꯟꯈꯤꯗꯕꯅꯤ ꯑꯩꯁꯨ ꯈꯪꯕꯉꯤ ꯑꯩꯉꯣꯟꯗ ꯅꯨꯡꯉꯥꯏꯇꯕꯗꯣ ꯆꯞ ꯃꯥꯟꯅꯅ ꯃꯤꯗꯨꯁꯨ ꯅꯨꯡꯉꯥꯏꯔꯕꯀꯣꯅ ꯈꯪꯗꯕ ꯑꯗꯨ ꯈꯟꯗꯕꯗꯨ ꯅꯨꯡꯉꯥꯏꯇꯦꯕ
ꯑ ꯑ
ꯐꯔꯦꯁꯦ
ꯑ
ꯏꯃꯥ ꯅꯨꯡꯉꯥꯏꯕ ꯌꯦꯡꯉꯒ ꯐꯖꯅ ꯁꯥꯟꯊꯔ ꯅꯨꯡꯉꯥꯏ
ꯑ ꯏ
ꯅꯪ ꯄꯨꯡ ꯀꯌꯥꯗ ꯍꯧꯒꯀꯅꯤ
ꯑ
ꯅꯪ ꯄꯨꯡ ꯀꯌꯥꯗ ꯍꯧꯒꯠꯀꯗꯣꯏꯅꯣ
ꯑꯦꯅꯤꯡ ꯉꯅ ꯍꯧꯒꯂꯦ ꯄꯨꯡ ꯑꯍꯨꯝꯗ
ꯎ ꯉ ꯉꯟ
ꯑꯣ ꯃꯒꯂꯦꯗꯤ ꯑ
ꯍꯌꯦꯡ ꯀꯣꯜ ꯇꯧꯔꯛꯀꯦ ꯌꯥꯕꯔꯣ
ꯑ ꯍꯣꯏꯗ ꯑꯩ ꯑꯩ ꯍꯣꯏꯇ ꯄꯨꯡ ꯑꯍꯨꯝꯗ ꯍꯧꯒꯠꯄꯅꯤꯅ ꯀꯣ ꯈꯔ ꯉꯟꯅꯗꯤ ꯇꯨꯝꯕ ꯌꯥꯗꯦ
ꯎꯝ
ꯑꯣ ꯑꯗꯣ
ꯎꯝ
ꯎꯝ ꯁꯨ ꯅꯨꯉꯥꯏꯅꯥ ꯄꯥꯜꯂꯣ ꯑꯩꯁꯨ ꯄꯥꯟꯒꯦ ꯅꯨꯡꯉꯥꯏꯅ ꯑꯣ
ꯑ ꯀꯩ ꯃꯥꯇꯥꯡꯒꯤꯅꯣ ꯑꯥꯏꯁꯦ
ꯃꯥꯏ ꯅꯨꯄꯥ
ꯎꯝ ꯑꯗꯨ ꯃꯇꯥꯡꯗꯣ ꯍꯌꯦꯡ ꯍꯥꯏꯒꯦ
ꯎꯝ ꯃꯥꯒꯤ ꯇꯨ ꯀꯟꯇꯤꯅ꯭ꯌꯨ ꯊꯝꯃꯝꯕꯗꯨ ꯗꯨꯃꯥꯏꯅ ꯑꯩꯉꯣꯟ ꯊꯝꯖꯤꯟꯒꯤꯔꯥꯕ
ꯑꯥ
ꯁꯤꯃꯥꯒꯤ ꯇꯨꯄꯤ ꯀꯟꯇꯤꯅ꯭ꯌꯨꯒ ꯊꯥꯕꯗꯨ ꯑꯗꯨꯒꯤꯗꯛꯇ ꯑꯩꯉꯣꯟꯗ ꯄꯥꯠꯇꯨ ꯉꯥꯏꯍꯟꯉꯤ ꯑꯩꯒꯤꯗꯛꯇ ꯊꯝꯃꯝꯕꯤꯔꯕ
ꯅꯠꯇꯦ ꯅꯠꯇꯦ ꯑꯅꯤ ꯅꯨꯄꯥꯗꯣ ꯊꯃꯣꯏ ꯌꯥꯝ ꯅꯩꯒꯤ ꯅꯨꯄꯥ ꯅꯧ ꯊꯃꯣꯏ ꯌꯥꯝ ꯐꯩꯑꯕ ꯑꯗꯣ ꯅꯩ ꯅꯪꯒꯤ ꯅꯨꯄꯥꯥꯗꯣ ꯂꯣꯟꯅ ꯑꯗꯨꯝ ꯅꯨꯡꯁꯤꯕꯅꯦ
ꯃꯥꯗꯤ ꯃꯁꯥꯅ ꯃꯁꯥ ꯊꯥꯒꯠꯄꯒꯤ ꯀꯥꯆꯤꯟ ꯀꯣꯏꯌꯥ ꯌꯧꯛ ꯊꯥꯒꯠꯄꯅꯤꯀꯣ
ꯈꯌ ꯎꯝ ꯀꯦꯝ ꯅꯠꯇꯦ ꯃꯁꯥꯅꯥ ꯁꯨꯝ ꯂꯣꯏꯅꯥ ꯃꯁꯥꯅꯥ ꯊꯥꯒꯠꯁꯦ ꯌꯥꯝꯅꯁꯨ ꯊꯥꯒꯠꯄꯤꯕꯅꯤ
ꯄ ꯐ ꯃꯁꯥꯟꯅ ꯃꯁꯥꯅ ꯇꯥꯒꯠꯂꯛꯀꯅꯤ ꯁꯨꯝ ꯇꯧꯑꯣ ꯃꯥ ꯋꯥꯔꯤ ꯁꯥꯅꯔ ꯀꯥꯟꯗ ꯀꯥꯆꯤꯟ ꯀꯣꯌꯥ ꯌꯧꯅ ꯊꯥꯍꯠꯂꯛꯀꯅꯤꯀꯣ ꯊꯕꯛꯀꯤꯗ ꯅꯠꯇꯕ ꯊꯝꯃꯣꯏ ꯁꯦꯡꯕꯩ ꯃꯇꯥꯡꯗꯅꯦ ꯃꯥꯁꯦ ꯇ ꯊꯝꯃꯣꯏ ꯁꯦꯡ ꯁꯦꯡ ꯇꯤꯛ ꯁꯦꯡꯕ ꯃꯥꯒꯤ ꯃꯥ ꯀꯣꯏꯅꯔꯤꯕ ꯑꯩꯁꯦ ꯑꯔꯥꯟꯕꯅꯦ ꯇꯥꯗꯣꯏꯁꯤꯀꯣ ꯑꯩꯅ ꯍꯦꯛꯇ ꯊꯃꯣꯏ ꯁꯦꯡꯗꯕ ꯑꯩꯅ ꯗꯨꯅꯤꯌꯥꯁꯤꯗ ꯈ꯭ꯋꯥꯏꯗꯒꯤ ꯊꯃꯣꯏ ꯁꯦꯡꯗꯕ ꯌꯥꯝꯅ ꯃꯄꯥꯟꯂꯣꯝꯗꯒ ꯆꯠꯅꯤꯡꯕ ꯌꯥꯝꯅ ꯉꯥꯎꯁꯤꯟꯅꯅꯤꯡ ꯇꯥꯗꯣꯏꯁꯤ ꯍꯪꯕ꯭ꯔꯥ ꯅꯪ ꯈꯪꯗꯕꯩꯅꯤ
ꯎꯝ ꯎꯝ ꯑ ꯑꯗꯨꯏꯗꯤ ꯐꯖ ꯍꯥꯏꯅꯒꯦꯀꯣ
ꯁꯨ ꯊꯦꯝꯃꯣ ꯅꯣꯡꯃ ꯂꯑꯣ ꯅꯪ ꯃꯥꯒꯥ
ꯑ
ꯕꯤꯔꯪꯒꯤꯖ